ꯑ ꯍꯦ ꯀꯗꯕꯔꯤꯅ
ꯍꯧꯆꯛꯁꯦ ꯊꯕꯛ ꯆꯠꯅꯤꯡꯉꯥꯏ ꯂꯝꯕꯤꯗ ꯆꯠꯂꯦ
ꯑ ꯅꯟꯗꯥ
ꯍꯣꯏ ꯅꯪꯗꯤ ꯆꯥꯛ ꯆꯥ ꯇꯣꯛꯔꯕ꯭ꯔ ꯍꯣꯏ ꯍꯧꯖꯤꯛ ꯆꯥ ꯇꯧꯈ꯭ꯔꯦ
ꯑ ꯀꯁ ꯆꯀꯦ
ꯑꯩꯈꯣꯏ ꯎꯁꯣꯏꯒ ꯈꯃꯦꯟ
ꯌꯥꯝ ꯍꯥꯎꯔꯝꯅꯤꯀ ꯃꯤꯗꯤ
ꯍꯣꯏ ꯑꯣꯛꯁꯥꯒꯤ ꯃꯆꯦ ꯃꯆꯥ ꯊꯞꯄꯅꯤꯅꯀꯣ
ꯍꯣꯏ ꯆꯥꯛ ꯌꯥꯝ ꯆꯥꯔꯒ ꯆꯠꯂꯝꯅꯤ ꯁꯤꯅꯤ ꯄꯤꯁꯦ
ꯍꯣꯏ ꯋꯥꯗꯤ ꯋꯥꯕꯅꯦ ꯆꯥꯛ ꯌꯥꯝ ꯁꯥꯔꯦ ꯆꯠ ꯅꯟ ꯀ꯭ꯔꯤꯟꯖ ꯆꯥꯔꯦ ꯆꯥꯕꯤꯔꯕ꯭ꯔꯥ ꯑꯣ ꯑꯗꯨ ꯊꯣꯡꯗꯤ ꯊꯣꯡꯉꯕ꯭ꯔꯥ
ꯊꯣꯡꯒꯔꯤ ꯑ ꯊꯣꯡꯒꯔꯤ ꯂꯩꯔꯦ ꯍꯣꯏ ꯀꯣꯛ ꯀꯅ
ꯑꯣ ꯈꯔ ꯊꯦꯡꯉꯦꯅ
ꯍ ꯈꯥꯗꯤ ꯊꯈꯣꯏꯗ
ꯎꯝ
ꯉꯁꯤꯗꯤ ꯑꯗꯨꯝ ꯊꯕꯛ ꯇꯧꯔꯒ ꯂꯩꯗꯣꯏꯔꯥ
ꯍꯣꯏ ꯑꯗꯨꯝ ꯊꯕꯛꯁꯨ ꯌꯥꯝꯅꯗꯤ ꯂꯩꯇꯦꯗ
ꯑ ꯎ ꯍꯥꯏꯗꯤꯗꯤ
ꯆꯠꯂꯒ ꯑꯗꯨꯝ ꯐꯝꯒꯗꯕꯅꯦ
ꯍ ꯈꯖꯤ ꯀꯅꯤ ꯅꯉꯔꯤꯕ ꯂ ꯂꯩꯁ
ꯎꯝ ꯅꯨꯡꯉꯥꯏꯔꯤꯦ ꯅꯪꯗꯤ
ꯕ ꯇꯔꯦ ꯍꯣꯁꯇꯦꯜ ꯂꯩꯁꯨ ꯂꯩꯅꯤꯖꯗꯤꯁ
ꯑꯁ ꯑꯗꯨ ꯍꯣꯁꯇꯦꯜ ꯃꯇꯝꯗꯣ ꯃꯨꯛꯀ ꯂꯩ ꯅꯠꯇ꯭ꯔꯗꯤ ꯌꯥꯝ ꯅꯤꯡꯁꯤꯡꯉꯛꯄꯅꯦ
ꯍꯣꯏ ꯍꯣꯏ ꯍꯧꯖꯤ
ꯃꯇꯝꯁꯨ ꯈꯔ ꯌꯥꯝ ꯀꯩ ꯍꯥꯏꯁꯔ ꯐ꯭ꯔꯤ ꯃꯇꯝ ꯌꯥꯝꯕꯅꯦ
ꯎꯝ
ꯌꯨꯝꯗ ꯂꯥꯛꯔꯗꯤ ꯊꯕꯛ ꯃꯆꯥ ꯃꯆꯥꯗꯣ ꯇꯧꯔꯅꯤ ꯇꯧꯕꯅꯤꯅ ꯈꯔ ꯁꯪꯗꯕꯅꯤ ꯃꯇꯝ ꯆꯠꯈ꯭ꯔꯕꯗꯣ ꯈꯪꯗ꯭ꯔꯗ ꯍꯪꯗ꯭ꯔꯒ ꯑꯗꯨꯝ ꯆꯠꯅꯦ
ꯍ ꯃꯥꯅꯤ ꯎ ꯍꯧꯖꯤꯛꯀꯥꯟꯅꯤ ꯌꯥꯝ ꯁꯥꯏꯀꯣ
ꯍꯣꯏ ꯅꯍꯥꯟꯗꯨꯗꯤ ꯅꯍꯥꯟꯗꯨꯗꯤ ꯑꯩꯈꯣꯏꯗꯗꯤ ꯑꯗꯨꯝ ꯅꯣꯡ ꯃꯝꯂꯒ ꯂꯩꯕꯅꯦ ꯑꯗꯨ ꯉꯁꯤꯗꯤ ꯅꯨꯡꯁꯥ ꯐꯖꯅ ꯊꯣꯛꯑꯦ
ꯑꯣ ꯎ ꯆꯣꯕꯅ ꯐꯔꯦ ꯅꯣꯡ ꯆꯨꯁꯨꯗꯤ ꯌꯥꯝ ꯊꯦ ꯂꯩꯕ ꯅꯨꯡꯉꯥꯏꯇꯦ
ꯑꯗꯨ ꯃꯀꯥ ꯅꯣꯡ ꯆꯨꯔ ꯆꯨꯔꯗꯤ ꯑꯃꯨꯛꯀ ꯏꯁꯤꯡ ꯆꯥꯎꯔꯅꯤꯅ ꯅꯣꯏ ꯃꯐꯝꯗꯨꯗꯤ
ꯑꯗꯨ ꯑꯣꯏꯕ ꯀꯟꯅ ꯂꯩꯕ ꯅꯨꯡꯉꯥꯏꯕꯗꯣ ꯭ꯌꯇꯤ ꯆꯠ ꯗꯤꯌꯇꯤ ꯍꯥꯏꯌꯦ ꯃꯗꯨꯃ ꯅ ꯀ꯭ꯂꯥꯁ ꯂꯧꯔꯣꯏꯗꯅ ꯄꯁꯦ
ꯑꯗꯨꯅ ꯈꯔ ꯇꯟꯗ꯭ꯔꯣ ꯅꯅꯥꯒꯤ ꯏꯁꯤꯡꯗꯨꯁꯨ ꯑꯩꯈꯣꯏꯗ ꯂꯣꯏ ꯆꯪꯕꯅꯤꯅ
ꯍ ꯏ ꯏꯝꯗꯤ ꯆꯠ ꯄ ꯐꯥꯉꯕ ꯈꯣꯏꯁꯤ
ꯌꯨꯝ ꯆꯠꯅꯤꯡꯕꯒꯤ ꯊꯥꯗ꯭ꯔꯛꯇꯣ ꯑꯣꯏꯔꯝꯅꯤ
ꯃꯥꯅꯤ ꯃꯥꯅꯤ ꯍ
ꯑ ꯑꯗꯨꯗ ꯂꯩꯕ ꯃꯇꯝꯗꯗꯤ ꯁꯨꯃꯥꯏꯅꯗꯤ ꯈꯟ ꯊꯣꯛꯄꯅꯤ
ꯍꯣꯏ ꯀ ꯀ꯭ꯂꯥꯁꯅꯤꯗꯥ ꯍꯅ ꯀ ꯎꯥꯏ ꯂꯩ
ꯎ
ꯑꯗꯣ ꯄꯔꯤꯈꯥ ꯃꯇꯝꯗꯗꯤ ꯈꯔ ꯅꯨꯡꯉꯥꯏꯇꯦꯅ
ꯍ ꯍꯣꯏ ꯃꯥꯔ
ꯐꯖꯅ ꯂꯧꯕꯤꯗ꯭ꯔꯗꯤ ꯑꯩꯏꯒꯤ ꯋꯥꯏꯅ
ꯎꯝ
ꯑꯗꯣ ꯑꯩꯁꯦ ꯉꯥꯡꯕꯁꯨ ꯍꯩꯇꯗꯤ ꯍꯩꯇꯕꯅꯤꯀꯣ
ꯑꯦ ꯑꯩꯗꯤꯅ ꯅꯒ ꯍ ꯂꯂꯝꯅꯦ ꯍꯩ ꯇꯕꯁꯦ ꯉꯪꯕ ꯐ ꯈꯔ ꯇ ꯋꯥ ꯍꯗ ꯑꯗꯨꯅꯤꯗꯤ
ꯅꯣꯏꯗꯤ ꯃꯐꯝ ꯃꯐꯝꯗ ꯂꯩꯕꯅꯤꯅ
ꯂꯩꯔꯁ ꯀꯅꯗꯕ
ꯍꯧꯖꯤꯛ ꯍꯧꯖꯤꯛ ꯂꯩꯕ ꯂꯩꯔꯤꯕꯒ ꯑꯗꯨ ꯑꯗꯨꯗ ꯂꯩꯗꯕꯒ ꯃꯥꯟꯅꯗꯅ
ꯑꯇꯩꯗꯤ ꯅꯪ ꯑꯗꯨ ꯑꯣꯏꯔꯁꯨ ꯅꯪꯗꯤ ꯉꯥꯡꯕ ꯐꯖꯔꯤꯅꯦ ꯇꯥꯕ ꯌꯥꯝ ꯅꯨꯡꯉꯥꯏꯔꯤꯅꯦ ꯅꯗꯤ
ꯑꯗꯣ ꯃꯤꯅꯀꯣ ꯅꯪꯒꯤ ꯃꯩꯇꯩꯂꯣꯟꯗꯤ ꯀꯦꯄꯤꯇꯦꯜ ꯂꯩꯇꯥꯔꯗꯤ ꯉꯥꯛꯇ ꯑꯗꯨꯝ ꯉꯥꯡꯊꯣꯛꯑꯦ
ꯑꯗꯨꯅ ꯃꯅ ꯐꯥꯗ꯭ꯔꯣ ꯍꯥꯏꯗꯨꯅ
ꯑ ꯎꯝꯝ ꯆꯥꯎꯥꯎ ꯆꯥꯎꯥꯎꯅ ꯁꯦꯡ ꯁꯦꯡꯅ ꯍꯥꯏꯌꯦ
ꯍꯣꯏ
ꯂꯪ ꯁꯥ ꯁꯥꯔꯗꯤ ꯑꯥꯏꯁ ꯀ꯭ꯔꯤꯝ ꯆꯥꯔꯒ ꯑꯗꯨꯝ ꯂꯩꯕ ꯅꯨꯡꯉꯥꯏꯕꯅꯦ
ꯍꯣꯏ
ꯑꯣ ꯅꯨꯡꯁꯥ ꯊꯣꯛꯇ꯭ꯔꯗꯤ ꯅꯨꯡꯉꯥꯏꯇꯦ ꯑꯗꯨꯗꯁꯨ ꯂꯝ ꯂꯝꯕꯤꯗꯣ ꯈꯔ ꯅꯨꯡꯉꯥꯏꯇꯕ ꯃꯐꯝ ꯌꯥꯝꯕꯅꯤꯅ
ꯑꯍꯣꯏ
ꯂꯩꯔꯛꯇꯨꯗ ꯂꯝꯕꯤꯁꯤꯡꯗꯣ
ꯗꯝ ꯇꯥꯁꯨ ꯆꯥ ꯂꯣꯈꯣꯏꯅꯤꯅꯗꯣ
ꯍꯥꯥ
ꯑꯥꯏꯁ ꯀ꯭ꯔꯤꯝ ꯇ ꯆꯥꯅꯤꯃ ꯂꯤ ꯑ ꯅꯅꯨꯡ ꯇꯔ ꯆꯥꯕ ꯑꯗꯨ ꯑꯦꯕ ꯀꯥꯟꯩ ꯈꯔ ꯀꯥꯃ ꯑꯃ ꯀꯣ ꯃꯨ ꯀꯂꯥꯔꯅꯤ
ꯑꯩꯈꯣꯏ ꯂꯩꯕ ꯀꯥꯟꯗꯁꯨꯀꯣ ꯅꯣꯡ ꯄꯥꯔꯒ ꯅꯣꯡ ꯅ ꯏꯪꯕ ꯀꯥꯟ ꯋꯤꯟꯇꯔꯗ ꯑꯩꯈꯣꯏꯅ ꯗꯨꯀꯥꯟ ꯆꯠꯂꯒ ꯑꯥꯏꯁ ꯀ꯭ꯔꯤꯝꯗꯣ ꯐꯦꯃꯤꯂꯤ ꯕꯛꯀꯦꯠ ꯂꯩꯕ꯭ꯔꯥ ꯍꯥꯏꯅ ꯍꯪꯕ ꯑꯗꯨꯗ ꯅꯣꯏ ꯉꯥꯎꯔꯕ꯭ꯔꯥ
ꯕ꯭ꯂꯦꯡꯀꯦꯠ ꯃꯅꯨꯡꯗ ꯑꯩꯈꯣꯏ ꯕ꯭ꯂꯦꯡꯀꯦꯠ ꯄꯨꯞꯁꯤꯜꯂꯒ ꯆꯥꯅꯤꯗ
ꯀ ꯀ ꯍꯦꯅꯁ
ꯌꯥꯔ ꯅꯁꯤꯗꯅꯦ
ꯎꯝ
ꯍꯦꯛꯇ ꯍꯜꯂꯛꯄꯗ ꯂꯝꯕꯤꯗ ꯃꯣꯔꯣꯛ ꯂꯩꯅꯤ ꯅꯥꯀꯨꯞꯄꯤ ꯂꯩꯔꯅꯤ ꯑꯗꯨꯒ ꯃꯦꯠꯄ ꯆꯥꯔꯅꯤ
ꯎꯝ
ꯄ꯭ꯂꯦꯠ ꯑꯆꯧꯕ ꯂꯩꯇꯕꯒꯤꯀꯣ ꯈꯕꯔꯗꯣ ꯑꯗꯨꯗ ꯑꯣ ꯃꯉꯥ ꯇꯔꯨꯛ ꯁꯨꯃꯥꯏꯅ ꯍꯥꯞꯂꯒ ꯑꯃꯨꯛꯀ ꯑꯗꯨ ꯃꯊꯛꯇ ꯁꯤꯡꯖꯨ ꯁꯥꯔꯒ ꯆꯥꯕ ꯆꯗꯝꯕ ꯀꯥꯟꯗ ꯈꯕꯔꯗ ꯔꯝꯃꯦ
ꯃꯃꯥꯏꯅ ꯆꯥꯕꯗꯨꯅ ꯃꯍꯥꯎꯁꯨ ꯌꯥꯝꯅ ꯍꯥꯎꯍꯣꯡꯗꯕꯅꯦ
ꯌꯥꯝꯕꯅꯤꯅ ꯋꯥꯣꯔꯦ ꯁꯥꯔꯤꯉꯩꯗ ꯂꯣꯏ ꯂꯣꯏ ꯊꯣꯛꯣꯛꯈ꯭ꯔꯕ ꯃꯥꯒꯤ ꯇꯔꯟ ꯇꯔꯟ ꯑꯣꯏꯅ ꯊꯝꯂꯣꯕꯀꯣ ꯉꯁꯦ ꯉꯁꯤ ꯅꯪꯅꯁꯤ ꯁꯦꯝꯒꯗꯕꯅꯦ ꯉꯁꯤ ꯅꯪꯅ ꯄꯨꯊꯣꯛꯀꯗꯕꯅꯦ ꯁꯦꯝꯃꯅꯦꯦ
ꯍ ꯍꯣꯁꯇꯦꯜ ꯂꯩꯔꯗꯤ ꯈꯥꯏ ꯈꯥꯏꯅꯒ ꯆꯥꯕꯗꯣ
ꯎꯝ ꯏꯅꯦ ꯈꯣꯏꯗꯣ ꯃꯄꯥꯟꯗ ꯂꯩꯕ ꯏꯅꯦ ꯈꯣꯏꯗꯨꯁꯨ ꯂꯣꯏ ꯈꯪꯈ꯭ꯔꯕꯅꯦ ꯑꯗ ꯍꯥꯥ ꯂꯣꯏꯔꯗꯤ
ꯎ
ꯑꯃꯨꯛ ꯀꯛꯄꯤꯔꯛꯀꯦ ꯍꯥꯏꯅ ꯕꯥꯀꯤꯗ ꯐꯥꯎ ꯂꯧꯕꯅꯦ
ꯐꯖꯅ ꯂꯩ ꯁꯗꯨꯒꯨꯝꯗꯤ ꯅꯨꯡꯉꯥꯏꯌꯦꯦ ꯈꯔ ꯈꯔ ꯑꯣꯏꯔꯁꯨ ꯑꯗꯨꯝ ꯆꯥꯗꯣꯏ ꯌꯥꯝ ꯃꯍꯥꯎ ꯂꯩꯕꯨꯅ ꯆꯥꯛꯂꯗ
ꯌꯨꯝ ꯌꯨꯝꯗꯅ ꯄꯣꯠ ꯆꯩꯩ ꯄꯤꯔꯛꯄꯒꯨꯝꯕꯗꯣ ꯌꯨꯝꯗ ꯆꯥꯔꯗꯤ ꯍꯥꯎ꯭ꯔ ꯍꯥꯎꯗꯕ ꯁꯤꯡꯗꯨꯁꯨ ꯌꯥꯝ ꯍꯥꯎꯕꯅꯦ
ꯍ ꯍꯥꯏ
ꯑꯗꯨꯗꯒꯤ ꯑꯩꯈꯣꯏꯅ ꯌꯨꯝꯗ ꯁꯦꯝꯃꯗꯤ ꯐꯥꯕ ꯍꯨꯏꯗꯣ ꯑꯗꯨꯝ ꯊꯝꯂꯝꯝꯅꯤ ꯑꯗꯣ ꯈꯔ ꯅꯨꯡꯉꯥꯏꯇꯕ ꯈꯣꯏꯗ ꯄꯨꯔꯒ ꯆꯠꯂꯗꯤ ꯑꯁ ꯑꯗꯨꯗꯗꯤ ꯃꯍꯥꯎꯗꯣ ꯇꯣꯉꯥꯟꯈ꯭ꯔꯕꯅꯦ ꯑꯗꯣ ꯅꯪꯗꯤ ꯉꯁꯤꯗꯤ ꯀꯔꯤ ꯇꯧꯔꯒ ꯂꯩꯒꯦꯔꯥ
ꯏ
ꯑ
ꯎꯝ
ꯅꯪꯗꯤ ꯀꯩ ꯀꯩ ꯊꯥꯕꯛ ꯈꯛꯇ ꯇꯧꯔꯒꯂꯩ ꯍꯧꯖꯤꯛꯀꯥꯟꯗꯤ ꯑꯗꯨꯝ ꯊꯥꯕꯛ ꯆꯠꯄꯗꯣ ꯈꯛꯇꯔ
ꯍꯥꯥ
ꯅꯪꯒꯤ ꯍꯧꯖꯤꯛ ꯀꯥꯟꯗꯣ
ꯑ
ꯁꯨꯔꯒ ꯂꯩꯕꯔ ꯅꯠꯇ꯭ꯔꯒ ꯀꯥꯔꯤ- ꯀꯥꯔꯤ ꯍꯣꯠꯅꯔꯒ ꯂꯩꯒꯦ ꯍꯧꯖꯤꯛꯀꯥꯟꯗꯤ
ꯊꯥꯕꯛ ꯍꯥꯏꯕꯕꯨ ꯑꯁ
ꯎꯝ
ꯊꯥꯕꯛꯅꯦ ꯍꯥꯏꯅ ꯍꯥꯏ ꯍꯥꯏꯅꯤꯡꯉꯥꯏꯁꯨ ꯇꯧꯗꯦ ꯍꯥꯏꯒꯗꯕꯁꯨ ꯌꯥꯗꯕ ꯐꯥꯔꯛ ꯇꯥꯏꯌꯦ ꯀꯥꯔꯤꯉꯩꯗꯗꯤ ꯑꯁꯤ ꯂꯣꯏꯁꯤꯜꯂꯗꯤ ꯁꯨꯃꯥꯏꯅ ꯇꯧꯒꯅꯤꯁꯦ ꯁꯨꯃꯥꯏꯅ ꯇꯧꯅꯤ ꯍꯥꯏꯅ ꯈꯜꯂꯒ ꯌꯥꯝ ꯅꯨꯡꯉꯥꯏꯕꯅꯦ ꯑꯗꯨ ꯍꯦꯛꯇ ꯂꯣꯏꯊꯣꯛꯂꯗꯤ ꯀꯔꯤ ꯇꯧꯒꯗꯥꯕꯅꯣ ꯍꯥꯏꯁꯨ ꯍꯥꯏꯕꯁꯨ ꯈꯪꯗꯕ ꯀꯥꯔꯤꯒꯤꯅꯣ ꯃꯤꯁꯤꯡꯗꯣ ꯂꯣꯏ ꯂꯣꯏꯊꯣꯛꯔꯗꯤ ꯑꯁꯨꯃꯥꯏꯅ ꯇꯧꯔꯝꯕ ꯌꯥꯔꯦ ꯁꯨꯃꯥꯏꯅ ꯇꯧꯕ ꯌꯥꯔꯦ ꯍꯥꯏꯕ ꯈꯣꯏꯗꯣ ꯑꯗꯨꯁꯨ ꯈꯪꯗꯦ ꯈꯪꯉꯝꯗꯔꯒ ꯑꯗꯨꯕꯨ ꯑꯗꯨ ꯈꯣꯏꯗꯣ ꯀꯗꯥꯏꯗ ꯆꯠꯈ꯭ꯔꯕ꯭ꯔꯥ ꯍꯥꯏ ꯑ ꯍꯦꯛꯇ ꯑꯁꯤ ꯁꯤ ꯂꯣꯏꯁꯤꯜꯂꯗꯤ ꯌꯥꯔꯅꯤ ꯍꯥꯏꯕꯗꯣ
ꯍꯣꯏ
ꯑꯗꯨꯒꯤ ꯋꯥꯈꯜꯗꯨ ꯂꯩꯔꯒ ꯂꯩꯕꯗꯣ ꯑꯗꯨꯅ ꯅꯨꯡꯉꯥꯏꯔꯝꯅꯤ ꯂꯣꯏꯊꯣꯛꯂꯒ ꯀꯥꯔꯤꯁꯨ ꯀꯥꯟꯅꯕ ꯂꯩꯇꯕꯒꯨꯝ ꯈꯟ ꯊꯣꯛꯄꯅꯦ
ꯂꯣꯏꯊꯣꯛꯄ ꯀꯥꯟꯗꯁꯨ ꯅꯨꯡꯉꯥꯏꯒꯗꯧꯕꯅꯦ ꯀꯩꯅꯣ ꯑꯗꯨ ꯑꯣꯏꯔꯁꯨ ꯑ ꯂꯣꯏꯗ꯭ꯔꯤꯉꯥꯏ ꯃꯇꯝ ꯗꯤ ꯑꯗꯨꯝ ꯌꯥꯝꯅ ꯈꯜꯂꯦ ꯑꯗꯨ ꯂꯣꯏꯊꯣꯛꯄ ꯀꯥꯟꯗꯤ ꯇꯧꯅꯤꯡꯉꯥꯏ ꯈꯪ ꯈꯪ ꯉꯥꯔꯣꯏ ꯍꯣꯏ ꯁꯦꯡꯀꯤ ꯅꯪꯅ ꯍꯥꯏꯔꯤꯁꯦ ꯆꯨꯝꯃꯦ
ꯀꯔꯤ ꯀꯔꯤ ꯇꯧꯁꯤꯔꯥ ꯍꯥꯏꯕꯁꯨ ꯈꯪꯗꯕ ꯅꯪꯗꯤ ꯌꯥꯝ ꯑꯉꯥꯡ ꯑꯣꯏꯔꯝꯒꯗꯧꯕ ꯃꯥꯜꯂꯦ
ꯑ
ꯅꯪꯒꯤ ꯅꯥꯈꯣꯟꯗꯣ ꯇꯥꯔꯒ ꯑꯉꯥꯡ ꯑꯣꯏꯒꯗꯧꯕ ꯃꯥꯜꯂꯦ
ꯍꯗ
ꯑ